ꯇꯥꯕ꯭ꯔꯣ
ꯑꯣ ꯇꯥꯏꯌꯦ ꯇꯥꯏ ꯇꯥꯏꯌꯦ ꯇꯥꯔꯦ ꯇꯥꯔꯦ
ꯀꯔꯤ ꯇꯥꯕꯅꯣ ꯍꯥꯏ ꯍꯥꯏꯕꯗꯣ ꯑꯩ ꯍꯥꯏꯁꯨ ꯍꯥꯏꯗ꯭ꯔꯁꯨ
ꯅꯪꯒꯤ ꯈꯣꯟꯖꯦ
ꯑꯩ ꯈꯣꯟꯖꯦꯜ ꯅꯠꯇꯦ ꯍꯧꯗꯣꯡ ꯈꯣꯟꯖꯦꯜꯅꯦ
ꯀꯔꯤ ꯃꯈꯣꯟꯅꯣ ꯌꯥꯝ ꯂꯥꯡꯕ ꯃꯥꯂꯦꯀꯣ ꯅꯪ
ꯑꯩ ꯈꯣꯟꯖꯦꯜ ꯅꯠꯇꯦ ꯍꯧꯗꯣꯡ ꯈꯣꯟꯖꯦꯜꯅꯦ
ꯅꯠꯇꯦꯍꯦ ꯍꯧꯗꯣꯡꯒꯤ ꯈꯣꯟꯖꯦꯜꯕꯣ ꯁꯨꯃꯥꯏꯅ ꯇꯧꯕ꯭ꯔꯣꯅꯦ
ꯏꯁ ꯗꯔꯀꯥꯔꯒꯤ ꯍꯧꯗꯣꯡꯁꯤ ꯅꯪ ꯈꯪꯉꯔꯣꯏ
ꯎꯝ ꯅꯣꯏꯒꯤ ꯍꯧꯗꯣꯡꯁꯦ ꯃꯇꯥ ꯑꯃꯅꯤ
ꯃꯇꯥ ꯑꯅꯤꯅꯦ ꯑꯃꯈꯛꯇꯪ ꯅꯠꯇꯦ
ꯃꯇꯥ ꯑꯅꯤꯅꯤ
ꯎꯗꯧꯀꯗ ꯑꯣ ꯂꯩꯒꯦ
ꯍꯥꯥ
ꯀꯩꯗꯧꯔꯒ ꯂꯩꯕ꯭ꯔꯥ
ꯍꯧꯖꯤꯛꯔꯣ
ꯎꯝ
ꯇꯨꯡꯒꯦ ꯇꯧꯔꯝꯕꯅꯦ
ꯑꯦ ꯀꯩꯗꯧꯕꯒꯤ ꯇꯨꯝꯗꯦ ꯇꯨꯝ ꯒꯩ ꯇꯧꯔꯒ ꯂꯩꯕ
ꯏꯁ ꯊꯦꯡꯉꯦ
ꯏꯁ ꯃꯤꯄꯨꯡ ꯃꯤ ꯄꯨꯡ ꯕꯣꯔꯣ ꯐꯥꯎ ꯇꯨꯝꯗꯕꯤꯗ ꯂꯩꯅꯔꯤꯀꯥꯟꯁꯤꯗ ꯅꯪꯅ ꯊꯦꯡꯉꯦ ꯍꯥꯏꯌꯦ
ꯑꯣ ꯉꯥꯏꯕꯗ ꯔꯣꯅꯪꯁꯨ
ꯑꯩꯅꯦ ꯁꯅꯥꯔꯤꯁꯦ ꯍꯧꯖꯤꯛ ꯂꯩꯍꯧꯔꯅꯦ ꯅꯝꯕꯔ ꯁꯚꯦꯟꯗꯣ ꯑꯩꯅꯦ
ꯃꯁꯛ ꯐꯖꯕꯗꯣ ꯋꯥꯡꯕꯗꯣ ꯃꯤ ꯌꯥꯝ ꯐꯕꯗꯣ ꯑꯩꯅꯦ ꯑꯩ ꯍꯣꯔꯦꯟ ꯑꯩ ꯁꯥꯟꯅꯒꯅꯤ ꯌꯦꯡꯉꯣ
ꯑꯗꯨ ꯏꯁꯥꯅ ꯑꯟꯅꯛ ꯈꯔ ꯁꯣꯟꯒꯜ ꯁꯣꯟꯈ꯭ꯔꯦ ꯑꯗꯨ ꯑꯣꯏꯕꯒꯤꯀꯣ ꯀꯟꯅ ꯁꯅꯕ ꯉꯝꯗ꯭ꯔꯦ
ꯀꯔꯤ ꯃꯈꯣꯅꯨꯅꯦ
ꯑꯁ ꯅꯪ ꯅꯅꯥꯒꯣꯟꯁꯤ ꯌꯥꯝ ꯁꯦꯡꯃꯟꯈ꯭ꯔꯦ ꯀꯔꯤꯒꯤꯔ ꯀꯔꯤ
ꯑꯩꯒꯤ ꯅꯁꯦ ꯌꯥꯝ ꯐꯕꯅꯦ ꯅꯪꯒꯤ ꯂꯧꯒꯦꯔꯣ
ꯄꯤꯔꯣ ꯅꯍꯥꯟꯗꯩ ꯅꯤꯔ ꯂꯩꯔꯦ ꯅꯪꯅ ꯄꯤꯗ꯭ꯔꯒ
ꯏꯁ
ꯅꯍꯥꯟꯗꯒꯤ ꯅꯤꯕ ꯅꯠꯇ꯭ꯔꯣ ꯑꯩ ꯄꯤꯔꯣ ꯄꯤꯔꯣ ꯍꯥꯏꯅ ꯅꯪꯅ ꯄꯤꯗ꯭ꯔꯒ
ꯃꯄꯥꯟꯗ ꯂꯩꯕ ꯃꯥꯟꯂꯤꯀꯣ
ꯃꯄꯥꯟꯗ ꯂꯩꯕ ꯅꯠꯇꯦ ꯃꯄꯥꯟꯒꯤ ꯃꯅꯨꯡꯗ ꯂꯩꯌꯦ
ꯃꯅꯨꯡꯗ ꯂꯩꯑꯣ ꯆꯪꯉꯣ
ꯀꯔꯤꯒꯤꯔ ꯀꯤꯕ꯭ꯔꯥ ꯑꯩꯈꯣꯏꯗꯤ ꯑꯩꯈꯣꯏꯗꯤ ꯕꯨꯠꯄꯨ ꯐꯥꯕ ꯆꯠꯀꯅꯤ ꯍꯧꯖꯤꯛ
ꯏꯁ ꯀꯤꯒꯟꯕ ꯅꯪꯅ ꯐꯥꯔꯗꯤ ꯂꯣꯏꯔꯦꯍꯦ
ꯀꯤꯒꯟꯗꯦ ꯑꯩ ꯕꯨꯠꯄꯨ ꯐꯥꯕ ꯆꯠꯀꯅꯤ ꯍꯧꯖꯤꯛ ꯈꯔ ꯂꯩꯔꯗꯤ ꯇꯔꯥꯃꯨꯛ ꯐꯥꯔꯛꯀꯦ ꯅꯪꯒꯤ
ꯑ ꯄꯥꯝꯗꯦ ꯄꯝꯗꯦ ꯄꯝꯗꯦ ꯀꯗꯥꯢꯗꯒꯝ
ꯄꯥꯝꯃꯨ ꯄꯥꯝꯗ꯭ꯔꯁꯨ ꯄꯥꯝꯃꯨꯀꯣ ꯅꯪ ꯍꯌꯦꯡ ꯀꯥ ꯆꯠꯀꯗ꯭ꯔꯣꯑꯣ ꯑꯁ ꯌꯦꯡꯕꯒꯤ
ꯍꯥꯎ ꯀꯔꯤꯁꯨ ꯆꯂꯣꯏꯍꯦ
ꯑꯗꯨ ꯀꯩꯅꯣꯗ ꯆꯠꯂꯣ ꯖꯄꯤꯇꯔꯒꯨꯝꯕꯗ ꯆꯠꯂꯣ ꯍꯌꯦꯡꯗꯤ
ꯅꯪ ꯄꯨꯕꯤꯔꯅꯦ ꯑꯗꯨꯗꯤ
ꯏꯁꯁ ꯑꯩ ꯉꯁꯤ ꯃꯤ ꯑꯅꯤ ꯄꯨꯔꯒ ꯆꯠꯂꯦ ꯑꯁ ꯋꯥꯏ
ꯃꯄ ꯐꯥꯎꯅꯤ ꯂ ꯑꯣꯏꯔꯦ
ꯍꯌꯦꯡ ꯑꯃꯨꯛ ꯂꯧꯕ ꯆꯠꯀꯅꯤ ꯃꯣꯏ ꯑꯅꯤ ꯑꯗꯨ ꯅꯪꯁꯨ ꯌꯥꯎꯕ ꯌꯥꯒꯅꯤ ꯍꯧ
ꯊꯤꯟ ꯕꯤ ꯌꯣꯅꯦ ꯆꯠꯅꯤꯡꯉꯦꯅꯦ ꯑꯩꯁꯨ ꯊꯤꯟꯁꯤ ꯊꯤꯟꯕꯤꯔꯗ ꯋꯥꯗ꯭ꯔꯣ ꯍꯥꯏꯕ꯭ꯔꯣ
ꯎꯝ
ꯎꯝ ꯀꯔꯤꯁꯨ ꯇꯧꯗꯅ ꯋꯥꯗꯦꯗ
ꯌꯦꯁ ꯋꯥ ꯔꯝꯒꯅꯤꯅ ꯈꯪꯉꯅꯤ ꯋꯥ ꯋꯥꯔꯒ ꯇꯨꯝꯃ ꯂꯩꯔꯝꯃꯒ ꯋꯥꯗꯦ
ꯊꯕꯛ ꯀꯔꯤꯁꯨ ꯇꯧꯗꯅꯦ ꯇꯧꯗꯕꯁꯤꯕꯨ ꯀꯃꯥꯏꯅ ꯋꯥꯗꯣꯏꯅꯣ
ꯑꯗꯨꯗ ꯀꯩꯅꯣꯃ ꯍꯥꯏꯌꯦ
ꯀꯔꯤꯅ
ꯍ ꯌꯥꯏ ꯍꯌꯦ ꯑꯩꯩ ꯑꯩ ꯅꯪ ꯂꯧꯕ ꯂꯥꯛꯑꯒꯦ ꯍꯥꯏꯔꯗꯤ ꯅꯪ ꯀꯃꯥꯏꯅ ꯈꯨꯝꯒꯗ꯭ꯔꯣ
ꯉꯝꯅꯗꯤ ꯂꯥꯛꯑꯣꯅꯤ
ꯏꯁꯤꯡ ꯑꯃꯗꯤ ꯂꯥꯛꯑꯣꯅꯤ ꯍꯥꯏꯌꯦ ꯁꯤꯕꯨ ꯋꯥꯇꯥꯅꯤ ꯀꯥꯏꯅ ꯄꯥꯈꯪꯗꯤ ꯉꯝꯒꯅꯤꯅꯦ ꯀꯔꯤꯅꯣꯅꯦ
ꯑꯩꯒꯤ ꯂꯩꯐꯝꯁꯨ ꯈꯪꯗꯕ ꯅꯪꯅ
ꯑꯦꯔ ꯈꯪꯔꯗꯤ
ꯈꯪꯉꯣꯏꯍꯦ
ꯈꯪꯉꯦꯍꯦ
ꯏꯁ ꯑꯩ ꯍꯥꯏꯁꯨ ꯍꯥꯏꯗꯅ ꯅꯪ ꯀꯃꯥꯏꯅ ꯈꯪꯒꯅ
ꯑꯩꯁꯦ ꯑꯩꯗꯤ ꯑꯈꯪꯕꯅꯤ ꯑꯩꯗꯤ ꯑꯈꯪꯕꯤ ꯑꯈꯪꯕ ꯑꯩꯗꯤ ꯖꯟꯇ꯭ꯔꯥ ꯂꯩꯕ ꯃꯟꯇ꯭ꯔꯥ ꯂꯩꯕ ꯈꯪꯉꯦ ꯅꯪ ꯂꯩꯄ ꯅꯪ ꯂꯩꯐꯝꯗꯣ ꯈꯪꯉꯦ
ꯈꯪꯉꯝ ꯅꯅ ꯆꯤꯟ ꯊꯤꯒꯅꯤ
ꯊꯤ ꯊꯉꯦ ꯊꯉꯦ ꯅꯪ ꯀ
ꯅꯁꯅꯤ ꯌꯥꯝꯝ ꯀꯜꯂꯦ ꯅꯪꯅ ꯁꯤ ꯇꯥꯏꯅꯖꯥꯡ ꯆꯕ
ꯏꯟꯁꯥꯡꯅ ꯅꯠꯇꯦ ꯑꯩꯆꯤꯟ ꯀꯟꯗꯦ
ꯆꯤꯟꯀꯜ ꯂꯦ
ꯉꯁꯥꯏꯗ
ꯎꯝ
ꯍꯥꯏꯒꯦ ꯇꯧꯕꯗꯣ ꯑꯃꯨꯛꯀ ꯀꯥꯎꯈ꯭ꯔꯦ ꯏꯁ
ꯌꯥꯗ꯭ꯔꯦ ꯅꯪ ꯀꯣꯛꯁꯤ
ꯃꯔꯛ ꯃꯔꯛꯇ ꯌꯥꯕꯁꯨ ꯂꯩꯌꯦ ꯌꯥꯗꯕꯁꯨ ꯂꯩꯌꯦ ꯅꯪꯒꯤ ꯀꯣꯛꯇꯤ ꯄꯨꯔꯥ ꯌꯥꯗ꯭ꯔꯦ
ꯏ ꯌꯥꯏ ꯍꯦ ꯑꯩꯒꯤꯗꯤ
ꯅꯪ ꯅꯅꯥꯇꯣꯟ ꯑꯃ ꯋꯥꯠꯂꯦ ꯈꯪꯉꯦ ꯁꯣꯔ ꯍꯣꯟꯐꯝꯗꯣ
ꯀꯔꯤꯁꯨ ꯋꯥꯠꯇꯦ
ꯍꯧꯖꯤꯛ ꯌꯦꯡꯉꯣ ꯅꯅꯥꯇꯣꯟꯗꯣ ꯄꯥꯏꯌꯣ ꯑꯃ ꯋꯥꯠꯂꯝꯒꯅꯤ ꯄꯥꯏꯌꯣ ꯅꯅꯥꯇꯣꯟꯗꯣ
ꯄꯥꯏꯅꯤꯡꯗꯦ ꯄꯥꯏꯅꯤꯡꯗꯦ
ꯏꯁ ꯄꯥꯏꯅꯤꯡꯗꯦ ꯄꯥꯏꯅꯤꯡꯗꯦ
ꯀꯔꯤꯁꯨ ꯋꯥꯠꯇꯦ
ꯅꯣꯏ ꯉꯁꯤ ꯀꯔꯤ ꯃꯊꯦꯜ ꯇꯧꯕ꯭ꯔꯥ ꯅꯪ ꯀꯔꯤ ꯀꯔꯤ ꯃꯊꯦꯜ ꯇꯧꯕ꯭ꯔꯥ ꯉꯁꯤ
ꯍꯋꯥꯏ ꯍꯋꯥꯏ
ꯏꯁ ꯍꯋꯥꯏ ꯆꯥꯕꯗꯤ ꯌꯥꯝ ꯐꯖꯔꯝꯃꯅꯤꯀꯣ ꯏꯁ
ꯊꯤꯕꯒꯤ ꯆꯥꯕꯅꯦ ꯐꯖꯒꯗ꯭ꯔꯅ
ꯑꯁ ꯍꯋꯥꯏꯗꯣ ꯆꯥꯔꯗꯤ ꯌꯥꯝ ꯐꯖꯔꯝꯃꯅꯤ ꯑꯁ ꯅꯪ ꯃꯄꯥꯡꯒ ꯊꯣꯛꯀꯅꯨꯀꯣ
ꯑꯥꯏꯁ
ꯑꯃꯨꯛꯀ ꯍꯔꯥꯎꯔꯒ ꯇꯧꯔꯦꯅꯦ ꯊꯣꯛꯒꯅꯨ ꯅꯪ ꯎꯔ ꯊꯣꯛꯑꯗꯤ ꯅꯪ ꯅꯪꯕꯨ ꯀꯤꯗꯅ ꯃꯤ ꯁꯤꯒꯅꯤ ꯍꯥꯏꯕꯅꯤꯅꯦ ꯀꯔꯤꯅꯣꯅꯦ ꯅꯪ ꯁꯛꯊꯤꯕꯗꯨꯗ
ꯌꯥꯝ ꯎꯁꯤꯠꯇꯦ ꯅꯪ
ꯅꯪ ꯁꯛ ꯌꯥꯝ ꯊꯤꯕꯗꯣ ꯃꯤ ꯃꯌꯥꯝ ꯎꯔ ꯁꯤꯒꯅꯤ ꯍꯥꯏꯕꯅꯤꯅꯦ ꯐꯖꯥꯕꯒꯤ ꯅꯠꯇꯦꯅꯦ ꯊꯣꯛꯒꯅꯨ ꯍꯥꯢꯁꯦ
ꯅꯪ ꯎꯔꯗꯤ ꯉꯥꯎꯒꯅꯤ ꯍꯦ
ꯄꯥꯅꯔꯀꯥꯟꯗ ꯑꯩ ꯈꯣꯡꯐꯥꯎ ꯌꯧꯗꯦ ꯐꯖꯕꯗꯨ
ꯢꯁ ꯅꯪ ꯐꯖꯔꯗꯤ ꯌꯥꯔꯦ ꯑꯩꯒꯤꯗꯤ
ꯀꯔꯤꯒꯤꯔꯣ
ꯀꯔꯤꯁꯨ ꯅꯠꯇꯦꯅꯦ
ꯀꯔꯤꯒꯤ ꯀꯔꯤꯔꯥ ꯅꯪ ꯇꯧꯔꯤꯗꯣ
ꯊꯤꯔꯁꯨ ꯅꯪ ꯐꯖꯔꯗꯤ ꯌꯥꯔꯦꯗꯅ
ꯍꯌꯦꯡ ꯆꯦꯜꯂꯁꯤꯔꯣ ꯏꯕꯥꯅꯤ
ꯏꯁ ꯂꯣꯏꯔꯦꯍꯦ
ꯏꯁ ꯆꯦꯜꯂꯁꯦ ꯍꯥꯏꯔ ꯂꯣꯏꯔꯦ ꯍꯥꯏ ꯁꯨꯝ ꯋꯥꯛꯀꯤꯡ ꯃꯣꯔꯅꯤꯡ ꯑꯌꯨꯛꯀꯤ ꯑꯣꯏꯅ ꯆꯦꯟꯁꯦ ꯍꯥꯏ ꯌꯥꯔꯦ ꯅꯪ ꯋꯥꯈꯜꯗꯤ ꯑꯥ ꯌꯥꯎꯔ ꯃꯥꯜꯂꯦ ꯆꯤ
ꯂꯩꯃꯤꯟꯅꯅꯤꯡꯉꯥꯢ ꯅꯠꯇꯦꯅꯦ ꯆꯦꯟꯁꯦ ꯍꯥꯏꯔꯒ
ꯈꯨꯅꯣꯛꯇꯣ ꯈꯨꯅꯣꯛꯇꯣ ꯍꯧꯗꯣꯡ ꯌꯥꯝ ꯆꯥꯔꯒ ꯅꯣꯛꯄ ꯃꯥꯜꯂꯦ ꯍꯧꯗꯣꯡ ꯍꯧꯗꯣꯡ ꯑꯗꯨꯁꯨ ꯃꯅꯥꯀꯣꯟꯒ ꯃꯈꯣꯡ
ꯅꯪ ꯉꯁꯤ ꯈꯛꯇ ꯈꯪꯕ꯭ꯔꯥ
ꯏꯁ ꯅꯍꯥꯟꯗꯒꯤ ꯈꯪꯉꯦ ꯅꯍꯥꯟꯗꯤ ꯅꯪ ꯀꯩꯅꯣ ꯈꯛꯇꯪ ꯆꯥꯕ ꯅꯠꯇ꯭ꯔꯣ ꯉꯥꯅꯨꯒꯤ ꯃꯈꯣꯡꯒ
ꯌꯥꯔꯦ ꯇꯥꯅꯤꯡꯗꯦ
ꯅꯣꯏ ꯈꯨꯟꯗ ꯀꯩꯅꯣ ꯂꯩꯕꯗꯣ
ꯑꯩꯈꯣꯢ ꯈꯨꯟꯗ ꯀꯔꯤꯁꯨ ꯂꯩꯇꯦ
ꯀꯔꯤꯒꯤ ꯀꯩꯅꯣꯒꯤ ꯀꯩꯅꯣꯒꯤ ꯌꯨꯝꯗ ꯂꯩꯕꯅꯦ ꯀꯩꯅꯣꯝꯃ ꯑꯗꯨ ꯌꯦꯡꯕ ꯆꯠꯇꯔꯣ
ꯌꯥꯔꯦꯒꯣ ꯅꯪ
ꯇꯞ
ꯅꯆꯤꯟ ꯌꯥꯝ ꯀꯜꯂꯦ ꯅꯪ ꯉꯁꯤ
ꯃꯤꯅ ꯑꯁꯦꯡꯕ ꯍꯥꯏꯔꯒ
ꯅꯇꯨꯡꯗ ꯕꯨꯠ
ꯂꯉꯏꯅꯦ ꯕꯨꯠꯀ ꯏꯕꯥꯅꯤ ꯀꯣꯏꯅꯔꯒ ꯂꯩꯕꯅꯦ ꯍꯧꯖꯤꯛꯀꯥꯟꯁꯦ
ꯏꯁ ꯌꯥꯝ ꯀꯤꯒꯥꯟꯕ ꯅꯪꯅ ꯏꯁ
ꯌꯥꯝ ꯒꯤꯀꯥꯟꯕ ꯅꯪ ꯒꯥꯢꯅ ꯑꯩꯒꯤ ꯏꯕꯨꯜ ꯄꯨꯅ ꯉꯔꯥꯡꯗ ꯉꯔꯥꯡꯗ ꯕꯨꯠ ꯃꯔꯤ ꯍꯥꯜꯂꯦ ꯑꯁ ꯍꯥꯠꯄ ꯅꯨꯡꯉꯥꯏꯕꯁꯤꯗꯤ ꯃꯈꯣꯡꯗꯣ ꯄꯥꯏꯔꯒ ꯂꯩꯕꯥꯛꯇ ꯄꯣꯞ ꯄꯣꯊꯣꯑꯝꯕꯅꯦ ꯑꯩꯅ
ꯅ ꯀꯩꯅꯨ ꯅ ꯀꯩꯅꯨ ꯅꯣꯛꯈꯣꯏꯒꯤ ꯐꯥꯏꯗ ꯑꯣꯔꯥ
ꯎꯝ ꯂꯅꯦꯉꯗꯤ
ꯑꯁꯦꯡꯕ ꯂꯨꯄꯥ ꯇꯔꯥ ꯇꯔꯥ ꯅꯪ ꯄꯥꯔꯀꯥꯟꯗ ꯅꯪ ꯂ ꯄꯄꯥ ꯆꯥꯝꯃꯒ ꯇꯔꯥ ꯇꯥꯔꯦ
ꯎꯝ
ꯅꯁꯥꯗꯒꯤ ꯄꯥꯔꯒ ꯂꯩꯕꯅꯤ ꯑꯅ ꯅꯄꯗ ꯏꯁ ꯄꯤꯗ꯭ꯔꯗꯤ ꯌꯥꯔꯣꯏꯅ ꯄꯤꯗ꯭ꯔꯗꯤ ꯑꯁ ꯑꯩꯗꯤ ꯄꯥꯏꯔꯦ ꯂꯥꯛꯑꯅꯤ ꯍꯧꯖꯤꯛ ꯀꯩꯅꯣ
ꯍꯣꯏ ꯑꯣꯏꯅ ꯊꯧꯔꯛꯑꯣ
ꯔꯣꯡꯉꯣꯏ ꯔꯣꯡꯃꯥꯏꯒꯤ ꯀꯩꯅꯣ ꯑꯦꯛꯇꯔꯒꯤ ꯃꯥꯒꯤ ꯄꯥꯏꯕꯗꯣ ꯑꯗꯨꯝ ꯂꯩꯔꯦ ꯐꯪꯗꯦ ꯅꯪ ꯐꯤꯂꯝ ꯀꯨꯝꯅꯤꯡꯕ꯭ꯔꯥ
ꯑ
ꯅꯁꯛ ꯃꯤꯁꯥꯛꯁꯨ ꯊꯤꯌꯦ ꯅꯈꯨꯠꯁꯨ ꯁꯥꯡꯉꯦ
ꯆꯣ ꯆꯠ ꯆ
ꯅꯈꯣꯡꯁꯨ ꯂꯩꯇꯦ ꯅꯪ ꯐꯤ ꯂꯪ ꯀꯨꯝꯕ ꯌꯥꯒꯅꯤ
ꯀꯅꯥꯅꯁꯨ ꯄꯥꯝꯕꯤꯔꯣꯏꯌꯦ
ꯄꯥꯝꯗ꯭ꯔꯗꯤ ꯀꯩꯅꯣ ꯁꯤ ꯕꯖꯥꯔꯗ ꯃꯌꯨꯝ ꯃꯀꯥꯏ ꯂꯩꯗꯅ ꯄꯪꯈꯣꯜ ꯄꯪꯆꯠ ꯆꯠꯂ ꯂꯩꯕꯁꯤꯡ ꯄꯤꯔ ꯂꯣꯏꯔꯦ ꯑꯗꯨꯕꯨꯗꯤ
ꯑꯩ ꯅꯨꯄꯥ ꯐꯪꯗ꯭ꯔꯗꯤ ꯅꯪ ꯐꯥꯒꯅꯤ ꯑꯩꯗꯤ
ꯅꯪ ꯅꯪ ꯅꯨꯄꯥꯗꯤ ꯃꯀꯣꯛ ꯇꯥꯡꯕ ꯃꯈꯨꯠ ꯌꯥꯎꯗꯕ
ꯅ ꯅ ꯀꯣꯛꯇ ꯇꯥꯡꯅꯝꯒꯅꯤ
ꯍꯧꯗꯣꯛ ꯃꯆꯥ ꯂꯩꯑ ꯍꯌꯦꯡ ꯊꯥꯔꯛꯀꯦ ꯅꯪꯒꯤ ꯑꯗꯨ ꯇꯥꯎꯔꯒ ꯆꯥꯎꯉꯀꯣ ꯅꯪ ꯈꯨꯗꯣꯡ ꯌꯥꯝ ꯄꯥꯝꯃꯦ ꯍꯥꯏꯁꯦ ꯑꯗꯨꯗꯥ ꯅꯍꯥꯟꯗꯣ ꯏꯁ ꯑꯗꯨ ꯑꯩꯉꯣꯟꯗ ꯄꯤꯌꯣ ꯂꯩꯔꯗꯤ
ꯑꯩꯗꯤ ꯍꯨꯏ ꯄꯥꯝꯃꯦ ꯍꯨꯏ ꯃꯆꯥꯗꯣ
ꯀꯩꯗꯧꯅꯤꯡꯉꯥꯏ
ꯑꯁ ꯅꯨꯡꯁꯤꯗ꯭ꯔꯣ
ꯏꯁ ꯃꯤꯁꯨ ꯅꯨꯡꯁꯤꯗꯅꯥꯏ ꯃꯤꯁꯨ ꯅꯠꯇꯅ ꯑꯩꯗꯤ ꯅꯨꯡꯁꯤꯗꯦꯍꯦ ꯍꯨꯏ ꯍꯨꯏ ꯅꯨꯡꯁꯤꯕ ꯁꯔꯕꯨꯗꯤ ꯑꯩꯕꯨ ꯅꯨꯡꯁꯤꯌꯣ ꯍꯨꯏꯕꯨ ꯅꯨꯡꯁꯤꯕ ꯁꯔꯨꯛꯄꯣꯗꯤ ꯍꯨꯏꯕꯨ ꯅꯨꯡꯁꯤꯕ ꯁꯨꯔꯨꯄ ꯑꯩꯕꯨ ꯅꯨꯡꯁꯤꯕꯀꯣ
ꯎꯝ
ꯑꯗꯨꯅ ꯐꯥꯕꯅꯤ
ꯐꯥꯅꯦ ꯍꯨꯏꯅ ꯍꯦꯟꯅ ꯃꯔꯣꯝ ꯃꯣꯛꯂꯝꯒꯅꯤ ꯅꯪꯉꯣꯟꯗꯒꯤ
ꯎ ꯀꯩꯅꯣꯒꯤ ꯀꯩꯅꯣꯒꯤ ꯀꯩꯅꯣꯗ ꯑꯗꯨ ꯌꯦꯡꯕ꯭ꯔꯥ ꯑꯗꯨ ꯌꯦꯡꯕ꯭ꯔꯥ ꯍꯥꯏꯕ ꯀꯩꯅꯣꯗꯣ
ꯑꯩ ꯈꯪꯅꯦ
ꯏꯁ ꯑꯗꯨꯁꯨ ꯈꯪꯗꯦ
ꯀꯩꯅꯣ ꯀꯩꯅꯣ
ꯅꯣꯏꯌꯣꯝꯒꯤ ꯃꯈꯥ ꯅꯣꯌꯌꯣꯝꯒꯤ ꯃꯈꯥꯒꯤ ꯃꯊꯛꯀꯤꯗꯣ ꯈꯪꯕ꯭ꯔꯥ
ꯌꯥꯔ ꯀꯣꯟꯅ
ꯑꯦ ꯑꯁꯤ ꯀꯔꯤꯅꯣ ꯃꯀꯣꯛ ꯈꯔ ꯋꯥꯠꯄ ꯃꯥꯜꯂꯦ ꯃꯁꯤ ꯅꯪ
ꯅꯪ ꯀꯣꯛ ꯌꯥꯎꯔꯝꯔꯔꯣꯏ ꯍꯧꯖꯤꯛ
ꯅꯪꯒꯤ ꯀꯣꯛꯇꯣ ꯕꯣꯛꯁ ꯑꯣꯏꯕ꯭ꯔꯥ
ꯏꯁ
ꯕꯣꯛꯁ ꯂꯥꯛꯕ ꯃꯥꯂꯦ ꯅꯪꯒꯤ ꯀꯣꯛꯇꯣ
ꯕꯣꯛꯁ ꯅꯠꯇꯦ
ꯑꯣꯒꯨꯝꯅ ꯂꯥꯛꯇꯕ꯭ꯔꯥ ꯃꯥꯅ ꯌꯦꯔꯨꯝ ꯌꯦꯔꯨꯝꯒ ꯃꯅꯥꯗꯥꯕꯤꯗ ꯂꯥꯛꯄ ꯃꯥꯜꯂꯦ ꯅꯪꯒꯤ ꯀꯣꯛꯇꯣ
ꯑꯥ ꯅꯪꯅ ꯈꯟꯅꯤꯡꯕꯗꯣ ꯈꯜꯂ
ꯎꯝ ꯈꯟꯗ꯭ꯔꯗꯤ ꯑꯩꯗꯤ ꯈꯜꯂꯦ ꯍꯥꯏꯀꯣ
ꯈꯜꯂꯣ ꯈꯜꯂꯣ
ꯇꯣꯟ ꯑꯃ ꯂꯩꯇꯦ ꯍꯥꯏꯒꯦ
ꯎꯝ ꯑꯍꯨꯝ ꯃꯔꯤ ꯄꯥꯟꯕꯅꯦ ꯑꯩꯒꯤꯗꯤ
ꯍꯝ ꯑꯃꯈꯛꯇꯪꯅꯤ ꯑꯗꯨꯁꯨ ꯅꯪꯒꯤ ꯂꯩꯕꯥꯛꯇ ꯃꯊꯛꯇ
ꯄꯤ ꯑꯣꯏꯔꯣ ꯅꯪꯒꯤ
ꯄꯤꯒꯅꯨ ꯅꯪ ꯍꯦꯔꯣ ꯑꯃꯨꯛ ꯆꯩꯔꯛꯇꯅ ꯅꯪ ꯑꯁꯤ ꯅꯨꯄꯥꯅ ꯂꯧꯈ꯭ꯔꯦ ꯑꯁ ꯃꯤ ꯕꯣꯔꯥ ꯕꯣꯔꯥ ꯄꯨꯔꯥ ꯃꯤ ꯅꯪ ꯃꯤ ꯕꯣꯔꯥ ꯕꯣꯔꯥ ꯀꯧꯔꯛꯇꯅ ꯑꯩꯕꯨ ꯐꯨꯔꯛꯑꯗꯤ
ꯑꯩꯒꯤ ꯍꯦꯔꯣꯗꯤ ꯅꯪꯅꯤ ꯍꯥꯏꯔꯒ
ꯏꯁ ꯑꯩꯗꯤ ꯅꯍꯥꯟꯅꯦ ꯇꯧꯔ ꯂꯩꯔꯦ ꯏꯕꯥꯅꯤꯗꯤ
ꯏꯁ
ꯅꯪꯅ ꯌꯥꯗꯕꯒꯤ
ꯑꯩꯒꯤ ꯀꯌꯥꯝ ꯅꯨꯡꯁꯤꯒꯦ ꯅꯪ
ꯕꯣꯔꯥ ꯑꯃꯈꯛꯇꯥꯡꯅꯤ ꯅꯪ ꯅꯨꯡꯁꯤꯕ ꯑꯩꯗꯤ ꯕꯣꯔꯥ ꯇꯔꯥꯃꯨꯛ ꯅꯨꯡꯁꯤꯔꯒ